ꯑ
ꯑꯁ ꯊꯦꯡꯕ ꯌꯥꯗ꯭ꯔꯕꯅꯤꯍꯦ
ꯑꯣ ꯌꯥꯗꯕꯥ
ꯌꯥꯗ꯭ꯔꯕ ꯑꯗꯨꯒꯤꯅꯦ ꯀꯔꯝꯕ ꯃꯇꯝ ꯂ
ꯍꯣ ꯑꯩꯒꯤ ꯀꯩꯅꯣ ꯕꯥꯏꯕꯔ꯭ꯁꯣꯟ ꯂꯧꯊꯣꯛꯀꯦ ꯎꯝ ꯚꯔ ꯚꯦꯁꯟ ꯂꯧꯊꯣꯛꯄ ꯀꯥꯎꯋꯏꯅꯦ ꯑꯩꯗꯤ
ꯀꯔꯤꯅꯦ ꯁꯤꯒꯨꯝꯕ ꯀꯔꯤꯁꯨ ꯊꯝꯕꯅꯣꯅꯦ ꯀꯔꯤꯅꯣꯅꯦ ꯅꯪ
ꯀꯔꯤꯅꯦꯅꯦ ꯌꯥ ꯁꯣꯏꯕꯁꯤꯕꯨ ꯇꯝꯕ ꯉꯝꯕ꯭ꯔꯣ
ꯁꯣꯏꯕ ꯍꯥꯏꯕꯁꯤꯗꯤ ꯑꯃꯔꯛ ꯁꯣꯏꯈ꯭ꯔꯗꯤ ꯑꯗꯨꯗꯒꯤ ꯈꯪꯍꯧ ꯍꯥꯏꯕꯗꯣ
ꯀꯥꯎꯕ ꯀꯥꯎꯕ
ꯀꯥꯎꯕꯁꯨ ꯑꯗꯨꯝ ꯂꯩꯕꯅꯤ
ꯆꯥꯔꯕꯣ
ꯆꯥꯗ꯭ꯔꯤ ꯆꯥꯛ ꯏꯟꯁꯥꯡ ꯊꯣꯡꯗ꯭ꯔꯤꯌꯦ
ꯎꯝ ꯍꯣꯏꯗꯤ ꯆꯥꯈ꯭ꯔꯦ ꯑꯩꯗꯤ ꯆꯥꯗ꯭ꯔꯦ ꯆꯥꯅꯤꯡꯗꯕ ꯑꯗꯨꯒꯤ ꯍꯧꯖꯤꯛ ꯀꯟ ꯁꯦꯝꯃꯒ ꯆꯥꯁꯤꯔꯥ ꯈꯜꯂꯤ
ꯑꯁ ꯅꯪ ꯍꯟꯗꯛ ꯑꯁ ꯇꯥꯟꯅ ꯍꯧꯖꯤꯛ ꯑꯁ ꯂꯣꯏꯔꯦ ꯅꯣꯏꯒꯤ ꯄꯨꯛꯁꯤꯗꯤ ꯌꯥꯏꯍꯦ
ꯆꯥꯛ ꯆꯥꯛꯇꯤ ꯆꯥꯗ꯭ꯔꯤꯌꯦ ꯑꯩ ꯆꯥꯛ ꯆꯥꯅꯤꯡꯗꯕꯗꯨ ꯒꯤ ꯇꯟ ꯈꯔ ꯁꯦꯝꯃꯒ ꯆꯥꯒꯦ ꯇꯧꯕꯅꯦ
ꯑꯣ ꯇꯟ ꯆꯥꯕꯁꯨ ꯑꯗꯨꯝ ꯌꯥꯕꯅꯤꯅ ꯍꯥꯏꯕꯗꯤ ꯆꯨꯈꯥ ꯆꯨꯈꯥꯒꯨꯝꯕꯀꯣ
ꯁꯨꯈꯥꯗꯤ ꯅꯠꯇ꯭ꯔꯦꯔ ꯁꯨꯈꯥꯗꯤ ꯁꯦꯝꯕ ꯍꯩꯇꯦ
ꯀꯔꯤ ꯁꯨꯈꯥꯗꯤ ꯈ꯭ꯋꯥꯗꯤ ꯈ꯭ꯋꯥꯏꯗꯤ ꯂꯥꯛꯕꯅꯤꯅꯦ
ꯁꯦꯝꯕ꯭ꯔꯣ ꯑꯇꯥꯅꯦ ꯁꯦꯝꯕ꯭ꯔꯣ
ꯑꯇꯥꯅꯁꯨ ꯑꯗꯨꯝ ꯁꯦꯝꯕꯅꯦ
ꯎꯝ ꯍꯩꯇꯤꯗ ꯑꯁ ꯇꯋꯥ ꯂꯩꯇꯦ ꯒ꯭ꯌꯥꯁꯇ ꯀꯩꯅꯣ ꯇꯧꯕ
ꯀꯔꯤ ꯀꯔꯤꯅꯣꯅꯦ ꯂꯨꯍꯣꯡꯉꯝꯗꯥꯏꯗ ꯍꯩꯇ꯭ꯔꯦ ꯍꯥꯏꯕꯗꯤ ꯀꯔꯤꯅꯣꯅꯦ
ꯑꯦꯁ ꯑꯩ ꯑꯩ ꯑꯩꯁꯤꯕꯨ ꯂꯨꯍꯣꯡꯕꯗ ꯑꯈꯣꯏ ꯑ ꯑ ꯏꯄꯨꯔꯣꯏꯕ ꯌꯨꯝꯗ ꯔꯣꯇꯤ ꯆꯥꯒꯗ
ꯍꯣꯏꯅꯦ ꯍꯣꯏꯅꯦ ꯍꯣꯏꯅꯦ ꯔꯨꯠ
ꯇꯥꯗ꯭ꯔꯣ ꯑꯦ ꯔꯣꯇꯤ ꯆꯥꯔꯣꯏ ꯌꯦ ꯆꯥꯛ ꯆꯥꯒꯅꯤꯌꯦ
ꯔꯨꯇꯤꯁꯨ ꯆꯥꯗꯣꯏꯅꯤꯅꯦ ꯑꯌꯨꯛꯇ ꯕ꯭ꯔꯦꯛꯐꯥꯁꯀꯤ
ꯆꯥꯗꯦ ꯍꯦ ꯔꯣꯇꯤ ꯀꯅꯥꯅ ꯆꯥꯏ ꯍꯥꯏꯒꯦ ꯆꯥꯗꯦ
ꯑꯁ ꯑꯩꯈꯣꯏꯗꯤ ꯑꯗꯨꯝ ꯕ꯭ꯔꯦꯛꯐꯥꯁꯀꯤ ꯑꯣꯏꯅ ꯑꯗꯨꯝ ꯔꯣꯇꯤꯔ ꯑꯗꯨꯝ ꯇꯟꯅ ꯑꯗꯨꯝ ꯆꯥꯏꯗ
ꯆꯥꯗꯦ ꯑꯈꯣꯏꯗꯤ ꯀꯩꯗꯧꯔꯤꯒꯦ
ꯍꯣꯏ ꯑꯩ ꯀꯩꯗꯧꯔꯤꯒꯦ ꯍꯥꯏꯕꯕꯨ ꯍꯧꯖꯤꯛ ꯍꯜꯂꯛꯑꯒ
ꯊꯕꯛ ꯂꯣ
ꯎꯝ ꯑꯗꯨꯝ ꯂꯩꯌꯦ ꯈꯔ ꯃꯇꯝ ꯊ ꯐꯪꯕꯗꯀꯣ
ꯎꯝ
ꯅꯨꯄꯤ ꯑꯉꯥꯡꯗ ꯋꯥꯔꯤꯁꯤꯔ ꯈꯔ ꯁꯅꯥꯁꯤꯔ ꯑꯗꯨꯝ ꯈꯟꯕꯅꯦꯕ
ꯍꯥ ꯍ ꯅꯨꯄꯤ ꯑꯉꯥꯡ ꯀꯥꯏꯅ ꯑꯩꯁꯦ ꯅꯨꯄꯤ ꯑꯉꯥꯡ ꯃꯥꯟꯕ꯭ꯔꯣ ꯅꯪ ꯅꯨꯃꯤꯠꯇ ꯑꯩꯁꯦ ꯅꯨꯄꯤ ꯑꯉꯥꯡ ꯃꯥꯟꯕ꯭ꯔꯣꯕ
ꯃꯥꯟꯗꯦ ꯃꯥꯥꯟꯗꯦ ꯏꯅꯥꯎ ꯅꯨꯄꯤ ꯃꯥꯂꯦ
ꯃꯥꯅꯦ
ꯀꯩ ꯍꯤꯟꯖꯥꯡ ꯊꯣꯟꯗꯣꯏꯅꯣ
ꯈꯪꯗꯦꯅꯦꯍꯦ ꯁꯤꯗꯤ ꯑꯣꯛꯁꯥ ꯊꯣꯡꯕꯗꯣ ꯃꯥꯂꯦ
ꯏꯁ ꯍꯥꯎꯕꯅꯤꯅꯦ ꯑꯗꯨꯗꯤ
ꯍꯣꯏ ꯑꯍꯥꯎꯕ ꯆꯥꯃꯟꯗꯅ ꯌꯥꯗ꯭ꯔꯤꯅꯦ ꯄꯨꯛꯁꯦ ꯑꯁ
ꯑꯁ ꯑꯍꯥꯎꯕ ꯌꯥꯝ ꯆꯥꯒꯅꯨ ꯅꯣꯏ ꯌꯥꯝ ꯅꯣꯏꯈꯠꯂꯛꯀꯅꯤꯀꯣ ꯅꯨꯄꯤꯅ ꯄꯥꯝꯕꯤꯔꯣꯏ
ꯌꯥꯝ ꯅꯣꯏꯈꯠꯂꯛꯈ꯭ꯔꯦꯕ ꯑꯗꯨꯒꯤ ꯑꯁ ꯑꯍꯥꯎꯕꯁꯦ ꯀꯩ ꯀꯌꯥ ꯄꯥꯝꯖꯗ꯭ꯔꯦꯕ
ꯏꯁ ꯑꯂꯨ ꯆꯝꯐꯨꯠ ꯆꯥꯎ
ꯑꯩꯈꯣꯏ ꯆꯝꯐꯨ ꯈꯛꯇꯅꯤ ꯆꯥꯛꯔꯤꯁꯦ ꯑꯗꯨꯝ ꯀꯔꯤ ꯕꯤꯟ ꯆꯝꯐꯨꯠꯀꯨꯝꯕꯀꯣ ꯍꯋꯥꯏ ꯆꯝꯐꯨꯠꯀꯨꯝꯕ ꯑꯗꯨ ꯈꯠꯇꯅꯤ ꯆꯥꯏꯖꯤ ꯁꯥ ꯊꯣꯡꯁꯨ ꯁꯥ ꯆꯥꯗ꯭ꯔꯦꯕ ꯑꯩꯗꯤ
ꯏꯤꯁ
ꯑꯗꯨꯝ ꯌꯦꯡꯉ ꯌꯦꯡꯉ ꯑꯗꯨꯝ ꯂꯩꯊꯣꯛꯄꯅꯦ
ꯏꯁ ꯏꯁ ꯏꯁ ꯌꯥꯝ ꯆꯥꯔꯝꯒꯅꯤ ꯆꯥꯗꯦ ꯍꯥꯏꯕ ꯃꯤꯗꯨꯅ
ꯆꯥꯗ꯭ꯔꯦ ꯆꯥꯗꯦ
ꯑꯩꯕꯤ ꯍꯟꯗꯛ ꯁꯨꯄꯔ ꯆꯦꯡ ꯑꯐꯕ ꯅꯠꯇꯕ ꯁꯨꯄꯔꯒ ꯃꯤꯛꯁ ꯇꯧꯕꯗꯣ ꯔꯁꯟꯒ ꯆꯦꯡ ꯑꯐ ꯕꯒ ꯃꯤꯛꯁ ꯇꯧꯕ ꯆꯥꯕꯗꯣ ꯌꯥꯗ꯭ꯔꯦꯅꯦ ꯃꯤꯛꯁ ꯇꯧꯕꯐꯥꯎ ꯆꯥꯕ ꯌꯥꯗ꯭ꯔꯦꯅꯦ
ꯀꯩꯒꯤ
ꯃꯔꯝ ꯂꯩ
ꯇꯧꯕ ꯆꯥꯕ ꯌꯥꯗ꯭ꯔꯦ ꯍꯥꯏꯗꯤ ꯅꯪ ꯔꯥꯁꯟ ꯈꯛꯇ ꯆꯥꯕ꯭ꯔꯣ ꯅꯠꯇ꯭ꯔꯒ ꯃꯩꯇꯩꯁꯤꯡ ꯈꯛꯇ ꯆꯥꯕ꯭ꯔꯣ
ꯔꯁꯟꯗꯨ ꯆꯥꯕ ꯌꯥꯗꯕ
ꯔꯁꯟ ꯆꯥꯎ ꯌꯥꯗ꯭ꯔꯕ
ꯎꯝ ꯍꯟꯗꯛ ꯆꯥꯔꯨꯕꯒꯤꯀꯣ ꯑꯁꯨ ꯌꯥꯝ ꯋꯥꯏ
ꯎꯝ ꯈꯔ ꯀꯪꯉꯕ
ꯀꯪꯕ ꯅꯠꯇꯕ ꯃꯔꯝ ꯑꯃ ꯂꯩ
ꯃꯔꯝ ꯅꯠꯇꯕ ꯅꯪꯗꯣ ꯌꯥꯝ ꯀꯪꯈ꯭ꯔꯦꯕ ꯌꯥꯗ꯭ꯔꯦꯕ
ꯌꯥꯎꯗ꯭ꯔꯦꯕ ꯀꯩꯅꯣꯝ ꯄꯤꯖꯧꯗꯅ ꯑꯗꯨꯗꯤ ꯈꯔ ꯅꯣꯏꯅꯕ
ꯀꯔꯤ ꯄꯤꯖꯎꯒꯦ ꯅ ꯌꯥ ꯃꯔꯤꯟꯒꯨꯝꯕ ꯆꯑꯣꯅꯦ
ꯆꯠꯂꯑꯦ ꯃꯥꯏꯔꯦꯟ ꯆꯥꯅꯤꯡꯗꯦ ꯐꯨꯠꯄꯕꯨꯗꯤ ꯍꯣꯏ ꯃꯔꯛ ꯃꯔꯛꯇ ꯆꯥꯕ ꯌꯥꯏ ꯑꯗꯨꯕꯨ ꯊꯣꯡꯕꯗꯤ ꯆꯥꯅꯤꯡꯗꯦ ꯍꯣꯏꯉꯧ ꯐꯖꯅ ꯉꯧꯔꯒ ꯑ ꯁꯟ ꯁꯟꯁꯥ ꯑꯌꯥꯏꯕ ꯑꯀꯪꯕ ꯑꯌꯥꯏꯕ ꯑꯗꯨ ꯍꯥꯞꯄꯗꯤ ꯌꯥꯏ ꯐꯖꯅ
ꯂꯣꯏꯔꯦ ꯁꯟꯁꯥ ꯆꯥꯅꯤꯡꯉꯒ ꯂꯩꯕꯁꯤꯗꯤ ꯃꯤ ꯅꯠꯇ꯭ꯔꯦꯗ ꯑꯩꯈꯣꯏꯗꯤ ꯁꯟꯁꯥ ꯑꯃꯐꯥꯎ ꯆꯥꯅꯤꯡꯗꯦ
ꯌꯥꯔꯦ ꯅꯆꯤꯟꯅ ꯊꯒꯅ
ꯑꯁꯦꯡꯕꯅꯦ ꯁꯟ ꯁꯟ ꯆꯥꯕꯕꯁꯤꯕꯨꯗꯤꯀꯣ ꯑꯣꯛ ꯑꯣꯛꯀ ꯌꯦꯟ ꯑꯗꯨꯝ ꯑꯣꯛꯀꯪ ꯉꯥꯅꯨ ꯑꯗꯨꯝ ꯆꯥꯕꯅ ꯐꯩꯌꯦꯕ
ꯄꯗꯧꯔꯕ ꯁꯟꯖꯦ
ꯁꯟ ꯁꯟꯁꯦ ꯃꯍꯥꯎ ꯀꯌꯥꯝ ꯂꯩꯗꯕꯀꯣ ꯑꯗꯨꯒꯤꯅꯤꯅꯦ
ꯃꯅꯨꯡ ꯃꯅꯨꯡ ꯁꯥꯗꯣ ꯍꯥꯎꯋꯦ
ꯍꯣꯏ ꯃꯅꯨꯡ ꯆꯥꯕꯨꯗꯤ ꯍꯥꯎꯋꯦ ꯑꯗꯨ ꯑꯇꯣꯞꯄꯗꯤ ꯍꯥꯎꯇꯦꯕ
ꯑꯋꯦꯗꯗꯅꯃꯣ ꯑꯩꯒꯗꯤ
ꯁꯟꯗꯤꯛ ꯌꯥ ꯄꯝꯖꯗꯦꯗꯥ ꯀꯩ ꯀꯩ ꯍꯨꯅꯔꯒ ꯍꯗꯛꯇꯤ
ꯑ ꯀꯔꯤ ꯍꯣꯠꯅꯒꯅꯤ ꯆꯥꯛ ꯊꯣꯡꯅꯕ ꯍꯣꯠꯅꯔꯤ ꯍꯥꯏꯗꯣꯏꯔꯣ
ꯆꯥꯛ ꯊꯨꯡꯅꯕ ꯍꯣꯠꯅꯔꯤ ꯍꯥꯏꯌꯦ
ꯃꯥꯅꯦ ꯂꯧ ꯂꯧꯅꯦ ꯂꯥꯛꯑꯣꯗꯅ ꯌꯨꯝ ꯑꯗꯨꯗ ꯅꯨꯡꯉꯥꯏꯅ ꯂꯩꯔꯨꯔꯅꯨ
ꯍꯥꯏꯗꯤ ꯀꯥꯏ ꯂꯩꯒꯦ ꯅꯪ ꯍꯧꯖꯤꯛ
ꯍꯥ
ꯀꯗꯥꯏꯗ ꯂꯩꯕ꯭ꯔꯣ
ꯑꯩꯌꯨꯝꯗ ꯂꯩꯌꯦꯦ
ꯌꯨꯝꯗ
ꯍꯣꯏ
ꯌꯨꯝ ꯍꯥꯏꯕꯗꯤ ꯀꯩꯅꯣꯗ꯭ꯔꯣ
ꯌꯨꯝ ꯍꯥꯏꯗꯤ ꯑꯩꯈꯣꯏ ꯌꯨꯝꯗ ꯑꯥꯗ ꯍꯣꯏ
ꯑꯁ ꯂ ꯃꯇꯝꯅꯤꯅ ꯌꯨꯝꯗ ꯂꯩꯌꯦꯕ
ꯍꯣꯏ ꯑꯩꯗꯤ ꯂꯧ ꯁꯨꯅꯕ ꯍ ꯉꯥꯟꯕ꯭ꯔꯥ
ꯎꯝ ꯆꯨꯔꯝꯒꯅꯤ ꯅꯪꯅ ꯂꯧ ꯁꯨꯕ ꯍꯥꯏꯔꯗꯤ ꯃꯥꯟꯒꯤꯗꯤ ꯇꯧꯋꯦꯕꯀꯣ
ꯍ ꯍꯣꯏ
ꯃꯥꯥꯟꯒꯤꯗꯤ ꯇꯧꯋꯦꯕ ꯑꯗꯨꯝ ꯈꯜꯂꯛꯄꯗ ꯃꯥꯟꯗ꯭ꯔꯕ
ꯎꯝ ꯅꯣꯏ ꯂꯧꯕ ꯆ ꯇꯣꯏꯅꯤ ꯀꯥꯏ ꯅꯣꯏ
ꯍ ꯅꯪ ꯂꯧꯕ ꯁꯨꯕ ꯍꯩꯔꯃꯗꯤ ꯂꯣꯏꯔꯦꯍꯦ ꯄ꯭ꯔꯤꯊꯤꯕꯤꯁꯤꯦ ꯄꯨꯡꯄꯥꯏ ꯀꯥꯏꯔꯦ
ꯍꯩ ꯍꯩꯒꯩꯅꯨ ꯇꯟꯕꯩ ꯋꯥꯅꯦ ꯍꯩꯇꯕꯨꯣ ꯊꯕꯛ ꯂꯩꯇꯦ
ꯍꯥꯏꯦꯔꯝꯣꯏ ꯍꯥꯏꯦꯔꯃꯣꯏ ꯍꯥꯏꯦꯔꯝꯃꯣꯏ
ꯕꯣꯜ ꯌꯦꯡꯗꯣꯏꯔꯣ ꯉꯁꯤꯦ
ꯕꯣ ꯑꯩꯁ ꯕꯣꯜꯁꯤ ꯌꯦꯡꯕ ꯉꯝꯃꯔꯣꯏꯗ ꯍꯌꯦꯡ ꯊꯕꯛ ꯆꯠꯀꯅꯤ ꯑꯁ ꯌꯦꯡꯕ ꯉꯝꯃꯔꯣꯏ ꯍꯥꯏ ꯂꯥꯏ ꯍꯥꯏ ꯂꯥꯏꯠ ꯑꯣꯏꯅ ꯌꯦꯡꯉꯣ ꯍꯥꯏꯗꯨꯅꯦ ꯑꯩꯈꯣꯏꯒꯤ
ꯃꯥꯅꯦ ꯃꯥꯅꯦ
ꯕꯥꯔꯣ ꯃꯇꯨꯡꯗ ꯂꯥꯛꯈ꯭ꯔꯕ ꯕꯣꯜꯗꯨ ꯌꯦꯡꯒꯅꯨ ꯍꯥꯏꯌꯦꯅꯦ
ꯃꯥꯅꯦꯅꯤꯍꯣꯏ
ꯈꯪꯗ꯭ꯔꯦ ꯍꯌꯦꯩꯅ ꯑꯌꯥꯝꯕ ꯍꯣꯏꯒꯤ ꯄꯨꯟꯁꯤꯁꯦ
ꯇꯔꯥ ꯃꯈꯥꯏ ꯑꯥ ꯇꯔꯥ ꯃꯈꯥꯏꯗꯤ ꯌꯥꯏꯀꯣ
ꯇꯔꯥꯃꯥꯏ ꯑꯗꯨꯗꯤ ꯌꯥꯏ ꯑꯗꯣ ꯕꯥꯔꯣ ꯑꯗꯨꯝ ꯍꯦꯜꯂꯗꯤ ꯌꯥꯗ꯭ꯔꯦꯕ
ꯎꯝ
ꯇꯨꯝꯅꯤꯡꯕꯒ ꯑꯩ ꯀꯔꯤ ꯌꯥꯗ꯭ꯔꯦꯕ
ꯑꯩꯁꯨ ꯌꯦꯡꯅꯤꯡꯗꯦꯗ ꯉꯟꯅ ꯇꯨꯝꯊꯣꯛꯑꯦ
ꯉꯟꯅ ꯇꯨꯝꯃꯨ ꯉꯟꯅ ꯇꯨꯝꯕꯅ ꯍꯛꯆꯥꯡ ꯐꯕꯅꯤ
ꯉꯟꯅ ꯇꯨꯃꯁꯨ ꯍꯛꯆꯥꯡ ꯐꯥꯗ꯭ꯔꯦꯗ
ꯐꯕꯅꯤ ꯐꯕꯅꯤ ꯅꯣꯏꯅ ꯀꯩꯅꯣ ꯅꯨꯄꯤ ꯑꯗꯨꯝ ꯑꯣꯏꯕꯅꯤꯅ ꯗꯥꯏꯠꯇꯤꯡ ꯈꯔ ꯑꯗꯨꯝ ꯀꯣ ꯅꯨꯄꯤꯒꯤ ꯆꯠ ꯅꯕꯤꯗꯣ
ꯗꯥꯏꯇꯤꯡ ꯇꯧꯗꯦ ꯑꯩ ꯑꯩ ꯑꯩꯒꯤ ꯐꯤꯕꯝꯁꯤꯕꯨ ꯗꯥꯏꯇꯤꯡ ꯇꯧ ꯃꯟꯕ꯭ꯔꯣ
ꯃꯥꯂꯦꯅꯦ ꯄ꯭ꯔꯥꯚꯨ ꯅꯪꯁꯤꯕꯨ ꯀꯔꯤꯅꯣꯅꯦ ꯇꯧꯔꯤꯁꯤꯕꯣ
ꯏꯁ ꯑꯩꯁꯤꯕꯨꯗꯥꯥꯏ ꯇꯤꯡꯒꯥꯏꯅ ꯅꯪ ꯅꯪ ꯑꯣꯏꯅ ꯇꯧꯔꯗꯥꯏꯗꯤ ꯅꯪ ꯇꯧ ꯃꯥꯜꯂꯦ ꯑꯩ ꯇꯧꯖꯗꯦ
ꯑꯩꯈꯣꯏ ꯗꯥꯏꯇꯤꯡꯗꯤ ꯇꯧꯗ꯭ꯔꯦꯍꯦ
ꯇꯧꯗꯦ ꯑꯩꯁꯨ ꯑꯁꯦꯡꯕ ꯇꯧꯗꯗꯦ ꯇꯧꯒꯦꯁꯨ ꯈꯟꯗꯦ ꯇꯧꯒꯗꯕ ꯐꯤꯕꯝꯁꯨ ꯅꯠꯇꯦ ꯑꯩꯒꯤꯁꯦ
ꯇꯤꯡ ꯑꯣꯏꯔꯝꯝꯕꯗꯤ ꯔꯦꯇꯤꯛ ꯔꯣꯁꯟꯒ ꯕꯗꯤꯒ ꯆꯞ ꯃꯅꯔꯝꯃꯅꯤ
ꯋꯥꯑꯣ ꯍꯥ ꯍꯥ ꯍꯥ ꯋꯥꯡꯕꯗꯤ ꯃꯅꯥꯥꯔꯝꯃꯔꯝꯔꯣꯏꯅꯦ
ꯍꯥ ꯑꯥ ꯋꯥꯡꯕꯗꯤ ꯃꯥꯟꯅꯗ꯭ꯔꯦꯀꯣ ꯑꯗꯨ ꯕꯣꯗꯤ ꯁꯦꯞꯇꯣ ꯍꯥꯏꯕꯅꯤꯗ
ꯕꯗꯦ ꯁꯦꯇ ꯒꯥꯏꯗꯅ ꯍꯦ ꯍꯦ ꯍꯦ ꯍꯦ
ꯎꯝ ꯌꯨꯁ
ꯅꯣꯛ ꯅꯤꯡꯉꯦ
ꯍꯦ ꯍꯦ ꯍꯥ ꯍꯥ ꯍꯥ ꯍꯥ ꯍꯥ
ꯍꯦ ꯍꯦ ꯍꯦ
ꯒꯨꯝꯃꯤꯌꯦ ꯑꯁ
ꯍꯣꯔꯦꯟ ꯃꯪꯗ ꯔꯣꯇꯤ ꯑꯗꯨ ꯑꯗꯨ ꯃꯥꯟꯕ ꯂꯥꯛꯇꯅꯀꯣ
ꯃꯪ ꯍꯟꯗꯛꯁꯦ ꯊꯥ ꯑꯅꯤ ꯑꯍꯨꯝ ꯁꯨꯔꯦꯅꯦ ꯃꯪꯒ ꯃꯪꯗꯕꯁꯦ
ꯑꯁ ꯇꯨꯝꯗ꯭ꯔꯥ ꯃꯥꯂꯩ ꯑꯗꯨꯗꯤ ꯅꯪ
ꯇꯨꯝꯃꯗꯤ ꯇꯨꯝꯃꯦꯕ ꯑ ꯑꯗꯨꯣ ꯑꯁ ꯃꯪꯉꯤ ꯃꯪ ꯑꯁ ꯃꯪꯁꯤ ꯂꯥꯛꯑꯣ ꯍꯥꯏ ꯌꯥꯗ꯭ꯔꯦꯅꯦ ꯃꯪꯁꯤ ꯃꯪꯗ꯭ꯔꯦꯅꯦ ꯍꯟꯗꯛꯀꯤ
ꯑꯩꯗꯤ ꯅꯨꯡꯇꯤꯒꯤ ꯃꯪ ꯃꯪꯉꯦ
ꯃꯪ ꯃꯪꯉꯣꯟꯗ ꯐꯖ ꯐꯕꯅꯤꯗ
ꯀꯩꯅꯣꯝ ꯍꯥꯏꯒꯦ ꯇꯧꯕꯕꯅꯦ ꯀꯥꯎ ꯊꯣꯛꯈ꯭ꯔꯦ ꯑꯣ ꯒꯦꯝ ꯁꯥꯟꯅꯗ꯭ꯔꯕꯣ ꯄ꯭ꯔꯣꯃꯣ ꯄ꯭ꯔꯣꯃꯣꯒꯤ ꯃꯇꯝ ꯂꯥꯛꯑꯕꯅꯦ
ꯒꯦꯝ ꯑꯔꯥꯏ ꯒꯦꯝ ꯁꯅꯒꯦ ꯇꯧꯔꯒ ꯅꯦꯠꯋꯥꯛꯇꯨ ꯀꯥꯞꯅꯤꯡꯕ
ꯎꯝ ꯅꯪ ꯂꯩꯐꯝꯗꯣ ꯑꯗꯨꯝ ꯅꯦꯋꯥꯛꯁꯦ ꯑꯗꯨꯝ ꯅꯨꯡꯉꯥꯏꯇꯕ ꯃꯥꯜꯂꯦꯀꯣ ꯅꯍꯥꯟꯅ ꯌꯥꯗꯤꯦ ꯌꯥꯗꯦ ꯍꯥꯏꯗꯣ ꯅꯪꯒꯤ ꯅꯦꯋꯥꯛ
ꯅꯦꯠꯋꯥꯛ ꯅꯨꯡꯉꯥꯏꯇꯦ ꯋꯥꯏꯐꯥꯏ ꯑꯣꯏꯔꯁꯨ ꯅꯦꯠꯋꯥꯛꯇꯨ ꯀꯩ ꯃꯤꯒꯤ ꯍꯨꯔꯥꯜꯂꯒ ꯂꯧꯕꯅꯤꯅꯀꯣ
ꯎ ꯃꯤꯒꯤ ꯎꯨꯔꯥꯜꯂꯒ ꯂꯧꯕꯗꯤ ꯀꯃꯥꯏꯅ ꯅꯨꯡꯉꯥꯏꯒꯅꯤ
ꯍꯥꯏꯕꯗꯤ ꯑꯩꯈꯣꯏꯒꯤ ꯀꯩꯅꯣ ꯍꯥꯏꯁꯤꯔꯦ ꯑꯩꯈꯣꯏꯒꯤ ꯅꯦꯠꯋꯥꯛꯇꯤ ꯑꯗꯨꯝ ꯌꯥꯗꯦꯕ
ꯎꯝ
ꯄ꯭ꯔꯣꯛ ꯃꯣꯒꯤ ꯂꯥꯛꯑꯕꯅꯦ ꯍꯌꯦꯡ ꯍꯌꯦꯡ ꯑꯣꯏꯗꯧ ꯍꯌꯦꯡ ꯍꯧꯔꯅꯤ
ꯍꯌꯦꯗꯒꯤ ꯆꯉꯛ ꯑꯥꯒꯦ ꯑꯗꯨꯗꯤ
ꯎꯝ ꯑꯩ ꯑꯩꯒꯤ ꯑꯦꯀꯥꯎꯟꯁꯨ ꯍꯥ
ꯀꯅꯥꯅꯣꯅꯦ ꯑꯃ ꯗ꯭ꯔꯀꯣꯂꯥ ꯍꯥꯏꯔꯒ ꯂꯥꯛꯄꯗꯣ ꯑꯩꯈꯣꯏ ꯁꯤ ꯀꯩꯅꯣ ꯑꯃ ꯂꯩꯕꯗꯣ ꯑꯩꯈꯣꯏꯒꯤ ꯏꯆꯟꯅꯨꯄꯤ ꯑꯃꯗꯣ ꯎꯝ
ꯎꯝ
ꯑꯩꯈꯣꯏ ꯈꯨꯟꯒꯤ ꯅꯨꯄꯤ ꯑꯃꯗꯣ ꯗ꯭ꯔꯀꯨꯂꯥ ꯍꯥꯏꯅ ꯑꯃ ꯂꯥꯛꯄꯗꯣ
ꯈꯪꯗꯦ ꯑꯩꯗꯤ ꯂꯥꯛꯀꯅ ꯗꯥꯏꯅꯣꯁꯣꯔꯗꯤ ꯈꯪꯉꯤ
ꯗꯥꯏꯅꯣꯁꯣꯔꯗꯤ ꯈꯪꯉꯦꯗ ꯃꯣꯏꯒ ꯑꯗꯨꯝ ꯁꯥꯟꯅꯕꯗ ꯑꯩꯒꯤ ꯅꯦꯠꯋꯥꯛ ꯑꯗꯨꯝ ꯌꯥꯗꯕꯀꯣ
ꯎꯝ ꯌꯥꯝ ꯄꯛꯉ ꯍꯥꯏꯔꯝꯃꯅꯤ ꯑꯗꯨꯗꯤ ꯅꯉꯣꯟꯗ
ꯅꯦꯠꯋꯥꯛ ꯌꯥꯔꯗꯤ ꯑꯔꯥꯏ ꯔꯣꯝ ꯇꯧꯔꯒ ꯐꯖꯅ ꯁꯥꯟꯅꯕꯤꯒꯦ ꯇꯧꯕꯅꯦꯕ ꯅꯦꯠꯋꯥꯛ ꯌꯥꯗ꯭ꯔꯕ
ꯎꯝ ꯑꯩ ꯑꯦꯀꯥꯎꯟꯗ ꯁꯨꯝ ꯃꯤ ꯃꯤ ꯑꯃꯅ ꯁꯥꯟꯅꯒꯦ ꯍꯥꯏꯕꯅꯦ ꯑꯩꯁꯨ ꯁꯥꯟꯅꯅꯤꯡꯗꯕꯅꯤ ꯄ꯭ꯔꯣꯃꯣ ꯇꯝꯅꯤꯅ ꯑꯩꯅ ꯁꯥꯟꯅꯕꯤꯌꯨ ꯁꯥꯟꯅꯅꯤꯡꯉꯗꯤ ꯍꯣꯏ ꯁꯥꯟꯅꯧ ꯐꯖꯅ ꯍꯥꯏꯕꯅꯦ ꯑꯩꯅ
ꯑꯣ ꯅꯣꯏ ꯁꯥꯏꯔꯣ
ꯅꯠꯇꯦ ꯑꯉꯥꯡ ꯅꯨꯄꯥ ꯃꯆꯥ ꯑꯃꯅꯤ ꯁꯥꯏ ꯦꯝ ꯁꯅꯥꯗꯦ
ꯑꯁ ꯒꯦꯝ ꯁꯠꯅꯧ ꯍꯥꯏꯕꯅꯦ ꯒꯦꯝꯗꯅꯤꯅꯦ ꯃꯇꯝ ꯃꯥꯡꯍꯟꯕ ꯅꯨꯡꯉꯥꯏꯁꯦ
ꯑꯩ ꯍꯟꯗꯛ ꯃꯔꯛꯁꯦ ꯒꯦꯝ ꯁꯥꯟꯅꯕ ꯁꯪꯈ꯭ꯔꯦ ꯌꯨꯝꯗ ꯂꯩꯕꯒꯤ
ꯁꯥꯟꯅꯒꯅꯨ ꯁꯅꯥꯒꯅꯨ ꯌꯨꯝ ꯌꯨꯝꯗꯗꯤ ꯅꯤꯉꯣꯛꯁꯤꯦ ꯀꯌꯥꯝ ꯅꯨꯡꯉꯥꯏꯇꯕꯅꯤꯗ
ꯅꯦꯋꯥ ꯈꯛ ꯅꯠꯇꯕ ꯌꯨꯝꯗꯗꯤ ꯁꯥꯟꯅꯕ ꯌꯥꯗꯦꯕ ꯄꯪꯀꯧꯗ ꯀꯧꯔꯛꯀꯅꯦꯕ
ꯎꯝ
ꯑꯗꯨꯒꯤ ꯇꯜꯂꯦꯕ
ꯇꯟꯕꯤ ꯌꯥꯗꯦ ꯇꯟꯕꯤ ꯌꯥꯗꯦ ꯭ꯌꯥꯟ ꯇꯅ ꯂꯩꯗꯝꯅꯦ ꯔꯤꯅꯨꯅꯦ ꯍꯦ
ꯎ ꯅꯪꯗꯤ ꯒ꯭ꯌꯥꯟ ꯇꯥꯅ ꯂꯩꯕ꯭ꯔꯣ ꯑꯗꯨꯏꯗꯤ
ꯑꯁꯦ ꯀꯣꯏꯗꯒꯦ ꯇꯥꯟ ꯂꯩ